ꯑ ꯍꯂꯣ
ꯍꯜꯂꯣ ꯀꯦꯗꯔꯤꯅꯣ
ꯑꯁ ꯍꯤꯞꯄꯒ ꯂꯩꯌꯦ ꯑ ꯅꯪꯒꯤ ꯃ ꯑꯩ ꯆꯞ ꯃꯥꯟꯅꯔꯏ ꯑꯩꯈꯣꯏꯅꯤ ꯑꯗꯨꯗꯤ
ꯋꯥ
ꯆꯥꯗ꯭ꯔꯤꯌꯦ ꯍꯧꯖꯤꯛ ꯅ ꯍꯧꯖꯤꯛ ꯀꯣꯜ ꯇꯧꯕ ꯂꯣꯏꯔꯒ ꯆꯥꯛ ꯆꯥꯕ ꯆꯠꯂꯁꯦꯔꯥꯅ ꯈꯜꯂꯒ ꯂꯩꯌꯦ
ꯑꯁ ꯆꯥꯛ ꯌꯥꯝ ꯊꯦꯡꯉꯤꯅ ꯑꯌꯨꯛꯀꯤꯦ
ꯑꯥ
ꯑꯁ ꯀꯅꯥ ꯀꯅꯥ ꯂꯩꯕꯤꯔꯀꯣ
ꯑꯩꯈꯣꯏ ꯏꯃꯥꯟꯅꯕ ꯑꯃ ꯊꯕꯛ ꯆꯠꯂꯒꯦ ꯍꯥꯏꯅ ꯂꯩꯌꯦ
ꯑ ꯃꯅꯤꯡꯒꯤ ꯐꯣꯟꯣꯟꯂꯤꯒꯦ ꯑꯃꯨꯛ ꯀꯟꯅ ꯇꯥꯏꯅꯦ
ꯀꯟꯅ ꯇꯥꯕ꯭ꯔꯣ
ꯍꯣꯏ
ꯍꯧꯖꯤꯦꯛ ꯗ
ꯑ ꯍꯧꯖꯤꯛ ꯈꯔ ꯐꯔꯦ ꯑꯩꯗꯤ ꯆꯥꯔꯦ
ꯀꯩ ꯃꯊꯦꯛ ꯑꯣꯏꯅ ꯇꯧꯔꯒꯦ
ꯁꯣꯏꯕꯨꯝ ꯑꯀꯪꯒ ꯑꯂꯨꯒ ꯇꯧꯔꯒꯀ ꯁꯣꯏ ꯆꯥꯏꯑ
ꯑꯁ ꯅꯪ ꯍꯥꯏꯕꯗ ꯑꯩ ꯆꯥꯛꯂꯥꯑꯝꯕ ꯍꯧꯔꯦꯍꯦ
ꯍꯋꯦ
ꯁꯣꯏꯕꯨꯝꯗꯣ ꯌꯥꯝ ꯑꯩ ꯌꯥꯝꯅ ꯄꯥꯝꯖꯕ ꯏꯟꯁꯥꯡꯅꯤ
ꯍꯅꯦ
ꯅꯪ ꯊꯣꯡꯕ ꯍꯩꯕ꯭ꯔꯣ
ꯍꯥꯏꯗ꯭ꯔꯣꯟꯖꯤ ꯄꯦꯩꯅꯅꯤ ꯑꯦ
ꯁꯣꯏꯕꯨꯝꯗꯨꯒ ꯀꯩꯅꯣ ꯎꯝ ꯑꯣꯛ ꯁꯥ ꯍꯥꯞꯄꯒ ꯀꯣ
ꯑꯁꯥꯏꯔꯅꯀ ꯌꯥꯝ ꯍꯥꯎꯅ
ꯍꯥꯏꯔꯅꯨ ꯍꯥꯏꯌꯦꯦ ꯍꯥꯏꯒꯗꯕꯅꯦ
ꯍꯥꯏꯔꯅ ꯈꯥꯏꯔ ꯀꯥꯟꯟꯅꯗ ꯑꯗꯨꯗꯤ ꯆꯠꯂꯒ ꯂꯣꯏꯔ ꯆꯥꯔꯣ
ꯅꯣꯏ ꯑꯁ ꯂꯣꯏꯔ ꯍꯦ ꯅꯪꯁꯨ ꯋꯥ ꯉꯥꯡꯕꯗ ꯁꯥꯏꯔꯨꯅꯨ ꯍꯥꯏꯔꯗꯤ ꯀꯔꯝ ꯍꯥꯏꯅ ꯇꯧꯔꯅꯤ
ꯑꯍꯕ ꯍꯤꯟꯖꯥꯡꯅꯦꯗꯣ ꯄꯜꯂꯅꯨꯡ ꯍꯥꯏꯕꯗꯦ ꯇꯤꯟꯉꯛꯀꯅꯤꯅꯦ
ꯎꯝ
ꯇꯤꯟꯣꯅꯗꯤ ꯕꯔꯥ ꯀꯥꯔꯅꯤ ꯅꯣꯡ ꯆꯨꯕꯁꯤꯗ ꯊꯣꯛꯄꯁꯨ ꯌꯥꯗ
ꯌꯥꯝ ꯑꯗꯣ ꯀꯅꯥ ꯀꯅꯥ ꯂꯩꯔꯤꯕꯅꯣ ꯍꯧꯖꯤꯛꯇꯤ
ꯍꯥꯏꯗꯤ ꯑꯩꯒ ꯏꯅꯥꯎꯃ ꯄꯤꯒꯜꯂꯤ
ꯀꯥꯏꯩꯅꯣ ꯅꯪꯗꯤ ꯅꯣꯏ ꯃꯤ ꯌꯥꯝ ꯂꯩꯕ ꯃꯥꯜꯂꯦꯗ
ꯑꯁ ꯑꯦꯕ ꯅꯕ ꯑꯃ ꯊꯕꯛ ꯆꯂꯒ ꯍꯥꯏꯅ
ꯋꯥ ꯉꯥꯡꯕ ꯑꯗꯨꯒꯤ ꯍꯧꯖꯤꯛꯗꯤ ꯆꯠꯈ
ꯌꯥꯝ ꯅꯨꯡꯉꯥꯏꯅ ꯂꯩꯕ ꯃꯥꯜꯂꯤꯀꯅꯗꯤ
ꯑꯁ ꯅꯨꯡꯉꯥꯏꯇꯦꯍꯦ ꯀꯗꯥꯏꯗꯒꯤ ꯑꯩꯁꯦ ꯂꯣꯛ ꯈꯨꯔꯒ ꯂꯩ
ꯑꯁꯅ ꯂ ꯍꯌꯦ ꯑꯕꯅꯤ ꯆ ꯃꯅꯦꯅꯦ
ꯑꯁ ꯏꯁꯤꯡ ꯁꯥꯕꯗꯣ ꯊꯛꯆꯜꯂꯣ ꯑꯗꯣ ꯑꯩ ꯍꯥꯏꯒꯦꯀꯣ ꯒ꯭ꯂꯧꯕ ꯈꯨꯕꯁꯦ ꯍꯟꯗꯛꯁꯦ ꯋꯦꯗꯔ ꯆꯦꯟꯖ ꯇꯧꯔꯛꯄ ꯑꯗꯒꯤ ꯚꯥꯏꯔꯦꯜ ꯏꯟꯐꯦꯛꯁꯟ ꯌꯥꯝ ꯂꯥꯛꯑꯦꯕ
ꯃꯅꯦ ꯃꯅꯦ
ꯑꯗꯨꯒ ꯑꯗꯨꯒ ꯀꯩꯅꯣ ꯎꯝ ꯇꯔꯃꯦꯔꯤꯛ ꯄꯥꯎꯗꯔꯗꯨ ꯈꯪꯉꯦꯗꯅꯣꯀꯣ ꯑꯗꯨꯒ ꯈꯣꯏ ꯃꯍꯤ ꯌꯥꯎꯕ꯭ꯔꯣ
ꯑꯥ
ꯍꯣꯏ ꯃꯤꯤ ꯂꯩꯀꯣ
ꯍ꯭ꯂꯦꯛ
ꯑꯗꯨꯗ ꯇꯔꯃꯔꯤꯛ ꯄꯥꯎꯗꯔ ꯍꯥꯞꯆꯤꯜꯂꯣ ꯈꯣꯏ ꯃꯍꯤ ꯍꯥꯞꯆꯤꯜꯂꯣ ꯑꯗꯨꯒ ꯏꯁꯤꯡ ꯁꯥꯕꯗꯣ ꯐꯨꯠ ꯐꯨꯠ ꯐꯨꯠ ꯐꯨꯠ ꯂꯥꯎꯧꯕꯗꯣ ꯈꯤꯇꯪ ꯍꯥꯞꯆꯤꯜꯂꯣ ꯑꯗꯨꯒ ꯏꯁꯇꯦ ꯇꯧꯔ ꯑꯣꯒꯗ ꯊꯥꯛꯂꯣ ꯑꯁ ꯑꯗꯨ ꯑꯣꯏꯔꯗꯤ ꯅꯪ ꯅꯣꯡꯃ ꯅꯣꯡ ꯑꯅꯤꯗ ꯂ ꯌꯥꯝꯅ ꯐꯥꯔꯅꯤ ꯊꯨꯅ ꯐꯥꯔꯅꯤ
ꯑꯗꯣ ꯃꯆꯨꯗꯣ ꯃꯆꯨꯗꯣ ꯑꯗꯨ ꯊꯛꯄꯁꯨ ꯑꯦ ꯏꯁꯥꯁꯦ ꯀꯪꯗꯩ ꯍꯥꯏꯅꯤ ꯆꯨꯝꯕ꯭ꯔꯥ
ꯀꯔꯤ ꯍꯥꯏꯕ
ꯏꯁꯥꯗꯣ ꯀꯪꯉꯦ ꯍꯥꯏꯕ
ꯍ ꯁꯤ ꯇꯔꯃꯔꯛ ꯄꯧꯗ ꯑꯗꯣ ꯑꯩꯈꯣꯏꯅ ꯑꯩꯈꯣꯏꯒꯤ ꯍꯛꯆꯥꯡꯒꯤꯗꯃꯛ ꯌꯥꯝ ꯐꯕꯅ ꯏꯃ꯭ꯌꯨꯟ ꯁꯤꯁꯇꯦꯝ ꯌꯥꯝ ꯀꯟꯍꯟꯕꯟꯦꯛꯁ ꯌꯥꯝꯅ ꯀꯩꯅꯣ ꯏꯟꯐꯦꯛꯁꯟꯕꯨ ꯈꯠꯅꯕ ꯑꯗꯨ ꯇꯧꯕꯅꯦ ꯑꯁꯤ ꯇꯔꯃꯤꯛ ꯄꯥꯎꯗꯔꯁꯦ ꯑꯩꯈꯣꯏꯔꯣꯝꯅ ꯌꯥꯝ ꯀꯥꯟꯅꯕꯅꯤ
ꯑꯗꯣ ꯑꯗꯨꯅꯦ ꯑꯩꯁꯦ ꯑꯗꯣ ꯏꯁꯥꯁꯦ ꯅꯣꯏꯕ ꯃꯤꯁꯨ ꯑꯗꯨꯃꯥꯏꯅ ꯊꯛꯄꯗꯣ ꯐꯪꯉꯦ ꯍꯥꯏꯌꯦ ꯆꯨꯝꯕ꯭ꯔꯕ
ꯅꯣꯏ ꯃꯃꯤ ꯊꯛꯄ ꯈꯪꯗꯦꯍꯦ ꯑꯗꯨꯗꯤ ꯑꯩ ꯅꯁꯤ ꯈꯔꯄ ꯇꯥꯏ
ꯑꯄ ꯃꯤ ꯌꯥꯎꯋꯦꯕ ꯑꯗꯨꯒꯤ ꯑꯅꯦ ꯑꯩꯅ ꯍꯥꯏꯔꯤꯁꯦ ꯅꯪ ꯌꯥꯝ ꯈꯪꯕ ꯃꯥꯟꯕꯗꯨꯗ
ꯅꯠꯇꯦ ꯑꯩ ꯈꯪꯕꯗꯤ ꯑꯁꯤ ꯚꯥꯏꯔꯦꯜꯁꯟ ꯏꯟꯐꯦꯛꯁꯟꯒꯤꯗꯃꯛꯅꯦ ꯍꯥꯏꯗꯤ ꯅꯣꯏꯕ ꯃꯤꯁꯤꯡ ꯊꯛꯑꯗꯤ ꯀꯪꯉꯅꯤ ꯍꯥꯏꯕꯗꯤ ꯑꯩ ꯗꯤ ꯈꯪꯗꯀꯣ
ꯑꯗꯨꯃꯥꯏꯅ ꯍꯥꯏꯅꯤ ꯑꯗꯨꯃꯥꯏꯅ ꯍꯥꯏꯕꯗꯣ ꯑꯩ ꯇꯥꯏꯅꯦ ꯑꯩꯗꯤ ꯅꯅꯥꯗꯤꯗ ꯆꯞ ꯆꯥꯦ ꯉꯅꯥꯏꯁꯨ ꯅꯅꯥꯏꯗꯦ ꯀꯪꯁꯨ ꯀꯪꯗꯦ
ꯑꯁ ꯑꯗꯨꯗꯤ ꯑꯩꯒꯤ ꯗꯃꯥꯡ ꯆꯞ ꯆꯥꯔꯦꯦ
ꯐꯪꯗꯦ ꯃ ꯗꯒ ꯅꯪꯒꯤꯗꯃꯛ ꯍꯥꯏꯁꯤꯔꯥ ꯀꯂꯥꯒꯤꯗꯃꯛ ꯍꯥꯏꯁꯤꯔꯥ
ꯌꯥꯝ ꯂꯩꯔꯝꯕꯅꯤ ꯅꯪꯒꯤꯦ
ꯂꯩꯔꯝꯒꯗꯕ ꯃꯝꯕ꯭ꯔꯣ
ꯂꯩꯔꯝꯒꯅꯦꯕ ꯅꯪ
ꯑꯩ ꯔꯔꯕ ꯁꯃꯥꯏꯅ ꯋꯥꯔꯤꯔꯦ ꯁꯥꯟꯅꯒꯗ꯭ꯔꯣꯅꯦ
ꯅꯪ ꯂꯩꯔꯝꯒꯅꯤ ꯑꯩ ꯈꯪꯉꯦꯕ ꯅꯪꯒꯤ ꯃꯈꯣꯟꯗꯣ ꯇꯥꯕꯗ
ꯏꯁ ꯂꯩꯔꯒꯕꯨ ꯁꯨꯃꯥꯏꯅ ꯋꯥꯔꯤ ꯁꯥꯟꯅꯈꯤꯗ꯭ꯔꯕ ꯑꯩꯁꯨ ꯂꯩꯔꯗꯤ ꯅꯨꯄꯥꯒ ꯋꯥꯔꯤ ꯁꯥꯟꯅꯔꯒ ꯂꯩꯔꯣꯏꯗ꯭ꯔꯣ
ꯍꯣꯏꯅꯦ ꯑꯗꯨ ꯆꯨꯝꯃꯦꯅꯦ ꯑꯗꯨꯕꯨ ꯅꯪ ꯚꯥꯏꯔꯦꯜ ꯏꯟꯐꯦꯛꯁꯟ ꯇꯧꯕꯗꯣ
ꯑꯥ
ꯑ ꯀꯩꯅꯣ ꯁꯤ ꯆꯝꯄꯔꯥꯗꯨꯁꯨ ꯍꯥꯞꯄꯨꯀꯣ ꯑꯗꯣ ꯇꯃꯔꯤ ꯄꯥꯎꯗꯔꯒ ꯑꯩꯈꯣꯏ ꯃꯤ ꯆꯝꯄꯔꯥꯗꯨꯁꯨ ꯍꯥꯞꯄꯨ ꯑꯗꯣ ꯌꯥꯝ ꯐꯥꯕꯅꯦ
ꯍ ꯑꯦ ꯅꯨꯡꯉꯥꯏꯅꯦꯦ
ꯑꯗꯨꯒ ꯀꯔꯤ ꯍꯥꯏꯁꯤꯔꯥ ꯑ ꯖꯤꯟꯖꯔ ꯀꯣ
ꯑꯥ
ꯖꯤꯟꯖꯔꯗꯨꯁꯨ ꯍꯥꯞꯄꯣ ꯌꯥꯝ ꯐꯥꯕꯅꯦ
ꯍ
ꯑꯩꯅ ꯍꯥꯏꯕꯗꯣ ꯅꯨꯡꯊꯤꯜꯗ ꯊꯛꯑꯣ
ꯆꯥꯛꯆꯥꯗꯨꯏ ꯃꯃꯥꯡꯗ ꯆꯥꯛꯆꯥ ꯍꯥꯏ ꯃꯇꯨꯡꯗ ꯊꯛꯇꯣꯏꯔꯣ
ꯆꯥꯛ ꯆꯥꯔꯕ ꯃꯇꯨꯡꯗ ꯆꯥꯛ ꯆꯥꯈ꯭ꯔ ꯃꯇꯨꯡꯗ ꯑꯥꯐꯇꯔ ꯐꯤꯐꯇꯤꯟ ꯃꯤꯅꯤꯠꯁꯀꯨꯝꯕ ꯐꯝꯂꯒ ꯐꯨꯜꯂꯒ ꯑꯗꯨꯝ ꯊꯛꯄꯤꯌꯨ
ꯑꯁ ꯌꯥꯝ ꯅꯨꯡꯉꯥꯏꯔꯦꯀꯣ ꯅꯪ ꯉꯧꯔꯤꯁꯦ ꯁꯅꯕꯁꯦ ꯑꯩꯅ ꯅꯥꯏ ꯍꯥꯏꯔꯒ ꯌꯥꯝ ꯍꯥꯏꯕꯤꯔꯤꯅꯦ
ꯍꯣꯏꯅꯦ ꯍꯌꯦꯡꯣꯏ ꯅꯪ ꯀꯔꯤꯔ ꯐꯤꯚꯔꯒꯨꯝꯕ ꯇꯧꯕ ꯗꯦꯁꯦꯟꯇ꯭ꯔꯤꯒꯨꯝꯕ ꯆꯠꯄ ꯑꯣꯏꯔ ꯌꯦꯣꯟ ꯐꯣꯟ ꯀꯩ ꯀꯥꯏꯗꯦ ꯑꯩꯅ ꯂꯣꯏꯅ ꯍꯥꯏꯔꯏ
ꯐꯅꯦ ꯃꯌꯥꯝꯅꯁꯨ꯭ꯔꯣ
ꯍꯥꯥ
ꯃꯦꯜꯅꯔꯈ꯭ꯔꯕ
ꯀꯗꯥꯏꯅꯤ ꯑꯣꯅꯣ ꯍꯥꯏ ꯂ ꯍꯧꯅꯦ
ꯑꯁ ꯍꯣꯏ ꯑꯩꯗꯤ ꯂꯣꯀꯦꯜ ꯄꯥꯝꯃꯤꯅꯦ
ꯂꯣꯀꯦꯜ ꯑꯣꯏꯅ ꯑꯗꯨꯝ ꯉꯥꯡꯕꯗꯨꯅꯦ ꯑꯩ ꯀꯗꯥꯏꯗꯒꯤ ꯅꯥꯁꯨꯇ ꯍꯦꯛ ꯑꯩ ꯑꯗꯨꯃꯗꯤ ꯇꯧꯕ ꯍꯩꯇꯦ
ꯑꯁ ꯑꯩꯗꯤ ꯅꯪ ꯃꯦꯜ ꯅꯔꯁꯀ ꯑꯣꯏꯔꯦꯖꯥꯠꯅ ꯅꯪ ꯈꯪꯅꯩ
ꯅꯠꯇꯤꯗꯥ ꯑꯗꯣ ꯍꯥꯏꯔꯒ ꯅꯪ ꯆ ꯀꯦ ꯁꯣꯔꯒꯦ
ꯍꯥꯏꯕ ꯌꯥꯗꯦ
ꯆꯍꯤ ꯊꯥꯒꯗ ꯍꯥꯏꯣ
ꯆꯔꯣ ꯌꯥꯝꯁꯨ ꯌꯥꯝꯗꯦ ꯑꯗꯨꯒ ꯑꯍꯟꯁꯨ ꯑꯣꯏꯗꯦ ꯑꯉꯥꯡꯁꯨ ꯅꯠꯇꯦ ꯃꯌꯥ
ꯑꯗꯣ ꯍꯥꯏꯌꯣꯕ ꯑꯣ ꯍꯥꯏꯌꯣꯕ ꯑꯩ ꯑꯩꯉꯣꯟꯗꯒꯤꯒ ꯑꯍꯟ ꯑꯣꯏꯕ꯭ꯔꯥ ꯑꯩꯉꯣꯟꯗꯒꯤ ꯑꯉꯥꯡ ꯑꯣꯏꯕ꯭ꯔꯥ ꯍꯥꯏꯕꯗꯣ ꯑꯩ
ꯅꯪꯉꯣꯟꯗ ꯏꯗꯤ ꯑꯉꯥꯡ ꯑꯣꯏꯔꯝꯒꯅꯤꯗ
ꯅꯠꯇꯦꯗꯥ ꯁꯥꯏꯔꯣꯕ
ꯅꯪ ꯀꯨꯝꯩ ꯀꯨꯝꯃꯉꯥ ꯄꯨꯔꯕꯨꯔꯥꯅꯤ
ꯂꯦꯗꯤꯁ ꯐꯥꯔꯁ ꯅꯨꯄꯤ ꯑꯣꯏꯅ
ꯊꯔꯕ ꯑꯩꯗꯤ ꯑꯗꯨꯒꯤ ꯃꯔꯛꯇ ꯂꯩꯔꯦ
ꯃꯔꯥꯛꯇ ꯍꯥꯏ ꯑꯗꯨꯣ ꯑꯗꯨꯝꯁ ꯍꯦꯡꯡ ꯃꯗꯨ ꯍꯥꯏꯥꯏ
ꯑꯦꯡꯕꯗ ꯍꯥꯏꯕ ꯌꯥꯗꯕꯒꯤꯅꯦ
ꯑꯁ ꯅꯪꯗ ꯅꯪꯁꯦ ꯌꯥꯝ ꯏꯁꯇꯥꯔꯕꯣꯔꯟ ꯑꯣꯏꯕ ꯃꯤꯅꯤꯀꯣ
ꯑꯁ ꯂꯣꯏꯔꯦ ꯅꯪꯁꯨ ꯃꯣꯔꯦ ꯁꯉꯥꯏꯔꯦ ꯑꯗꯨꯃ ꯍꯥꯏꯕꯤꯒꯅꯨ ꯑꯀ ꯀꯇꯕꯗꯣ
ꯍꯥꯏꯌꯣ ꯍꯥꯏꯔꯒ ꯍꯥꯏꯕꯤꯗꯕ ꯑꯗꯨꯒꯤ ꯌꯥꯝꯇꯕꯣꯟꯗꯣꯛꯑꯦ ꯍꯥꯏꯕ
ꯑꯁ ꯑꯁꯤ ꯁ ꯇꯔ ꯅꯦ ꯍꯦ ꯑ ꯅ ꯍꯗꯤ ꯂꯣꯏꯦ ꯑꯗꯨ ꯑꯇꯣꯞꯄꯕꯨ ꯌꯥꯝ ꯁꯥꯟꯅꯔꯀꯥꯟꯅ ꯍꯥꯏꯕꯤꯔꯣꯏ ꯍꯥꯏꯔꯦ ꯑꯁ ꯅꯪꯁꯤ ꯄꯨꯂꯥ ꯕꯦꯔꯥꯠ ꯅꯨꯄꯤꯅꯦ ꯍꯥꯏꯗꯣꯏꯔꯕ
ꯍꯥꯏ ꯑꯣꯕ
ꯀꯃꯥꯏꯅ ꯍꯥꯏꯒꯅꯤ
ꯍ ꯋꯥ ꯍꯥꯏ ꯋꯥ
ꯅꯪꯈꯣꯟꯗꯣ ꯑꯅꯤ ꯊꯣꯛꯑꯏꯅꯦ
ꯍꯥ
ꯅꯪ ꯈꯣꯟꯗ ꯑꯅꯤ ꯊꯣꯛꯑꯅꯦ
ꯅꯪ ꯂꯥꯎ ꯏꯁꯄꯤꯀꯔ ꯊꯝꯝꯕ ꯃꯥꯅꯦꯦ
ꯊꯝꯗꯦ ꯂꯗ ꯀꯅ
ꯍꯥꯏꯌꯨ ꯍꯥꯏꯕꯅꯤꯅꯦ
ꯪꯁꯨ ꯅꯪꯁꯨ ꯑꯅꯝ ꯌꯥꯝ ꯀꯜꯕꯃꯜ
ꯍꯥꯥꯎ ꯌ ꯍꯥꯏ ꯋꯥ
ꯅꯪꯒꯤ ꯈꯣꯟꯗꯣ ꯑꯅꯤ ꯊꯣꯛ ꯊꯣꯛꯕꯣ ꯍꯥꯏꯔꯣꯏ
ꯑꯩꯅꯗꯤ ꯑꯅꯤꯔꯛ ꯍꯥꯏꯗꯦꯀꯣ ꯑꯃꯈꯛꯇꯅꯤ ꯍꯥꯏꯕ
ꯅꯪꯒꯤ ꯈꯣꯟꯗꯣ ꯑꯅꯤ ꯊꯣꯛ ꯑꯅꯤ ꯊꯣꯛꯅ ꯉꯥꯡꯉꯤꯌꯦ ꯑꯗꯣ ꯐꯔꯀꯥꯟꯗ ꯍꯥꯏꯒꯦ
ꯂꯣꯏꯔꯦ ꯅꯆꯤꯟ ꯊꯤꯕ
ꯇ ꯍꯧꯖꯤꯁꯨ ꯊꯑ
ꯂꯣꯏꯔꯤꯍꯦ
ꯅꯣꯏꯔ ꯑꯁꯤꯒꯨꯝꯕ ꯍꯥꯏꯔꯒ ꯐꯖꯗꯦ ꯑꯩꯒꯤꯁꯨ ꯍꯔꯣ ꯑꯁ ꯌꯥꯝꯗ꯭ꯔꯤꯗ ꯑꯉꯥꯡꯉꯗꯤ ꯅꯪ ꯑꯩꯒꯤꯁꯦ ꯍ ꯌꯥꯝ ꯈꯪꯅꯤꯡꯕ ꯃꯃꯥꯜꯅꯦꯦ
ꯈꯣ
ꯅꯪ ꯑꯩꯒꯤ ꯆꯍꯤ ꯌꯥꯝ ꯈꯪꯅꯤꯡꯕ ꯃꯥꯜꯂꯦꯕ
ꯈꯪꯅꯤꯡꯕ
ꯑꯗ ꯀꯩꯒꯤꯅꯣꯕ ꯅꯪꯅ ꯈꯪꯅꯤꯡꯉꯤꯗꯣ
ꯑ ꯂꯩꯁꯥꯕꯤꯣ ꯑ ꯁꯤ ꯀꯌꯥ ꯁꯨꯔꯌꯥ ꯍꯥꯏꯕ ꯀꯩꯅꯅꯣ ꯌꯥꯝ ꯀ ꯌꯥꯝ ꯌꯥꯝ ꯀꯥꯏꯔꯨꯕꯅꯤ
ꯀꯥꯏꯅꯤꯗ ꯑꯁ ꯌꯥꯝꯃꯤꯅꯇ ꯍꯥꯏꯕꯤꯔꯛꯑꯁꯦ ꯑꯩ ꯏꯀꯥꯏꯔꯨꯣꯏꯗ꯭ꯔꯣ
ꯍꯥꯏ ꯍꯥꯏꯕ ꯍꯥꯏꯕ
ꯑꯩꯒꯤ ꯆꯍꯤꯔꯣ
ꯍꯣꯏ
ꯅꯪꯒꯤ ꯈꯣꯂꯅꯤ ꯑꯗꯨꯝ ꯊꯣꯛ ꯂꯩꯅ
ꯅꯪ ꯍꯥꯏꯗꯕ ꯍꯥꯏꯔꯤꯗꯤ ꯑꯗꯨꯝ ꯇꯣꯛꯈꯅꯤ
ꯑꯩꯒꯤ ꯆꯍꯤꯁꯦ ꯀꯨꯟꯃꯔꯤ
ꯑꯆꯥꯥ ꯈꯨꯗ ꯃꯖꯤꯔꯣ ꯌꯦ ꯐꯩ ꯌꯥꯝꯐꯩ ꯌꯥꯝꯝꯕꯟꯠꯇꯦꯂ ꯑꯗꯨꯝ ꯆꯥꯡꯗ ꯑꯗꯨꯝ ꯂꯩꯌꯦꯖꯥ
ꯅꯪꯉꯣꯟꯗꯩꯗꯤ ꯑꯉꯥꯡ ꯑꯣꯏꯔꯝꯒꯅꯤꯗ
ꯑꯩꯒꯤꯗꯤ ꯆꯞ ꯆꯥꯔ
ꯑꯩꯅ ꯍꯥꯏꯗ꯭ꯔꯥ ꯅꯪꯅ ꯈꯔ ꯍꯥꯜꯂꯝꯒꯅꯦꯕ
ꯑꯩꯒꯤꯗꯃꯗꯤ ꯆꯞ ꯆꯥꯔꯦꯕ ꯅꯪꯅ
ꯑꯗꯨꯅꯦꯁꯦ ꯑꯩꯉꯣꯟꯗꯩꯗꯤ ꯅꯪ ꯍꯟꯕꯒꯤꯅꯦꯕ ꯅꯪ
ꯍꯣꯏ ꯑꯗꯣ ꯑꯩꯗꯤ ꯀꯌꯥꯝ ꯌꯥꯝꯒꯗ ꯃꯥꯜꯂꯦ ꯍꯥꯏꯌꯣ
ꯀꯨꯟꯅꯤꯄꯥꯜ ꯀꯨꯟꯇꯔꯦꯠ ꯑꯗꯨꯃꯥꯏꯅ ꯑꯣꯏꯔꯝꯒꯅꯤ
ꯀꯨꯟꯅꯤꯄꯥꯟ ꯀꯨꯟ ꯇꯔꯦꯠ ꯅꯠꯇꯦ ꯍꯦ ꯇ꯭ꯋꯦꯟꯇꯤ ꯁꯤꯛꯁꯅꯦ ꯍꯥꯏꯗꯤ
ꯑꯁ ꯌꯥꯝ ꯃꯥꯟꯗꯦꯅ ꯅꯨꯡꯗꯦ ꯑꯗꯨꯗꯤ ꯏꯃꯅ ꯆꯍꯤ ꯑꯃꯛꯑꯅꯤ ꯈꯣꯠꯇꯅꯤ ꯈꯦꯠꯅꯕ
ꯍꯣꯏ
ꯑꯩꯗꯤ ꯅꯪ ꯈꯣꯟꯁꯦ ꯌꯥꯝꯅ ꯑꯍꯟ ꯃꯥꯜꯂꯦ ꯍꯥꯏꯔꯕ
ꯑꯦ ꯑꯩꯒꯤ ꯈꯣꯟ ꯑꯍꯟ ꯌꯥꯝ ꯃꯥꯜꯂꯦ ꯍꯥꯏꯕ
ꯍ
ꯀꯗꯥꯏꯗꯦꯣ ꯅꯪ ꯃꯤꯁꯤꯡꯁꯦ ꯑꯩꯉꯣꯟꯗ ꯅꯪ ꯀꯀꯣꯟꯁꯦ ꯑꯉꯥꯡ ꯌꯥꯝ ꯃꯥꯜꯂꯦ ꯑꯉꯥꯡ ꯃꯥꯜꯂꯦ ꯍꯥꯏꯔꯒ ꯑ ꯂꯩ
ꯈꯪꯗꯦꯗ ꯑꯩꯒꯤ ꯅꯥꯀꯣꯡꯅꯗꯤ ꯅꯪꯗꯣ ꯑꯍꯜ ꯃꯥꯜꯂꯔꯦ
ꯀꯗꯥꯏꯗꯒꯅꯣꯍꯣꯏ ꯑꯍꯟ ꯃꯥꯜꯂꯦ ꯍꯥꯏꯒꯨꯅꯣ ꯑꯩ ꯁꯥꯎꯔꯛꯀꯅ
ꯑꯁ ꯂꯣꯏꯔꯦ ꯑꯍꯟ ꯃꯥꯜꯂ ꯍꯥꯏꯕꯅꯣ ꯐꯩ ꯍꯥꯏꯔꯒ ꯁꯥꯎꯔꯒꯅꯤ ꯍꯥꯏ ꯕꯤꯔꯌꯥꯅꯤꯀꯣ
ꯑꯩꯒꯤ ꯁ ꯑꯩꯒꯤ ꯁ ꯌꯦꯡꯒ ꯅꯪ ꯑꯍꯟ ꯃꯥꯜꯂꯦ ꯍꯥꯏꯔꯤꯁꯦ ꯑꯩ ꯌꯥꯝ ꯁꯥꯎꯔꯦꯕ
ꯑ
ꯅ ꯄꯦꯗ ꯅꯪꯉꯣꯟꯟꯗꯗꯤ ꯁꯥꯥꯎ ꯄꯦꯗ ꯅꯪꯉꯣꯣꯟꯗꯗꯤ ꯁꯥꯥꯎꯗ
ꯁꯃꯗ ꯁꯅꯤ ꯉꯁꯨ ꯎꯥꯏ ꯂꯩꯇ
ꯅꯪꯉꯣꯟꯗꯗꯤ ꯁꯥꯎꯗꯦ ꯍꯥꯏꯕ ꯅꯪꯗꯤ ꯑꯗꯨꯝ ꯐꯕꯅꯤꯅ ꯀꯣ ꯑ
ꯐꯃꯅꯤꯅꯦ ꯑꯍꯣꯏ ꯑꯩꯗꯤ ꯑꯩꯒꯤ ꯈꯣꯟꯗ ꯑꯗꯨꯝ ꯑꯉꯥꯡ ꯃꯥꯜꯂꯝꯒꯅꯤꯗ
ꯑꯦꯝ ꯆꯞ ꯆꯥ ꯍꯣꯏ
ꯑꯗꯨꯅꯦꯕ ꯑꯍꯟꯗꯤ ꯃꯥꯟꯗꯕꯅꯦꯕ
ꯑꯍꯟꯁꯨ ꯃꯥꯟꯇꯦ ꯅꯪꯗꯤ ꯑꯍꯟ ꯑꯣꯏꯔꯁꯨ ꯑꯗꯨꯝ ꯅꯪꯒꯤ ꯁꯛꯇꯨ ꯑꯗꯨꯝ ꯐꯖꯔꯛꯏꯁꯤꯗꯤ ꯎ
ꯁꯤ ꯌꯥꯝ ꯈꯪꯕꯉꯦ ꯌꯥꯝ ꯈꯪꯕꯒ
ꯌꯥꯝ ꯈꯪꯕꯅꯦ ꯑꯩ ꯅꯪꯕꯨꯁꯨ ꯎꯔꯕꯅꯦ
ꯑꯁ ꯂꯣꯏꯔꯦ ꯑꯩ ꯀꯤꯀꯣ ꯅꯪꯗꯣ ꯂꯥꯁꯇ ꯑꯩ ꯑꯣꯏꯔꯅ ꯀ
ꯏꯁ ꯂꯥꯁꯇ ꯅꯪ ꯈꯨꯟꯒꯤ ꯃꯤ ꯑꯣꯏꯔꯗꯤ ꯀꯃꯥꯏꯅ ꯇꯧꯔꯅꯤ
ꯑꯁ ꯕꯦꯔꯥꯅꯤꯍꯦ ꯑꯗꯨꯗꯤ
ꯑ
ꯑꯗꯨ ꯍꯦꯟꯅ ꯐꯔꯦ ꯑꯗꯨ ꯍꯦꯟꯅ ꯐꯔꯦ ꯀꯩꯅꯣ ꯑꯣꯏꯔꯝꯃꯗꯤ ꯈ꯭ꯋꯥꯏꯗꯒꯤ ꯐꯕ ꯑꯣꯏꯗꯣꯏꯅꯦ
ꯑꯩ ꯐꯥꯒꯤ ꯇꯧꯕꯅꯦ
ꯑꯣ ꯀꯥꯏ ꯇꯗ ꯀꯥꯏ ꯇꯗ ꯐꯥꯤ ꯇꯧꯕ